ꯇꯥꯕ꯭ꯔꯣ
ꯇꯥꯏ ꯇꯥꯏ ꯐꯖꯅ ꯇꯥꯏ
ꯈꯣꯏꯗꯤ ꯇꯤꯚꯤ ꯌꯦꯡꯕꯤꯅꯤꯉꯥꯏꯁꯨ ꯃꯤ ꯂꯩꯇ꯭ꯔꯦ ꯅꯪꯗꯤ ꯀꯔꯤ ꯇꯤꯚꯤ ꯌꯦꯡꯕ꯭ꯔꯣ
ꯏꯁ ꯇꯨꯝꯃꯤ
ꯈꯣꯏꯗꯤ ꯇꯤꯚꯤ ꯃꯊꯟꯇ ꯂꯦꯡꯉꯒ ꯂꯩꯌꯦ ꯃꯤ ꯌꯦꯡꯅꯤꯡꯉꯥꯏꯁꯨ ꯂꯩꯇꯦ ꯑꯣꯟ ꯇꯧꯔꯒ ꯊꯝꯕꯒꯤ
ꯗꯣ ꯃꯨꯠꯊꯠꯂꯣ ꯕꯤꯜ ꯆꯠꯀꯅꯤ
ꯑꯣ ꯑꯩ ꯍꯣꯔꯦꯟ ꯇꯧꯒꯦ
ꯎꯝ
ꯅꯨꯄꯤꯗꯁꯨ ꯐꯖ ꯐꯖꯕ ꯎꯝ ꯑꯍꯥꯎꯕ ꯆꯥꯅꯤꯡꯉꯥꯏꯒꯤ ꯊꯞ ꯄꯤꯛꯆꯔ ꯉꯥꯛꯇ ꯊꯣꯛꯏꯅꯦ ꯇꯤꯚꯤꯁꯨ
ꯑꯁ ꯌꯥꯝ ꯍꯥꯎꯔꯝꯒꯅꯤ ꯑꯗꯨꯑꯣꯏꯔꯗꯤ ꯑꯗꯨꯣ ꯌꯦꯡꯂꯒ ꯄꯨꯛ ꯑꯃꯨꯛ ꯃ ꯀ ꯂꯥꯃꯒ ꯆꯥꯛ ꯃꯨꯀ ꯆꯥꯅꯤ ꯔꯥ ꯀꯅꯤꯀꯣ
ꯎꯝ ꯑꯦ ꯍꯧꯖꯤꯛꯛꯇ ꯇꯥꯕꯅꯦ ꯑꯗꯨꯒꯤ ꯌꯦꯡꯉꯁꯨ ꯆꯥꯅꯤꯡꯕ ꯊꯣꯛꯇꯤ ꯇꯃꯣꯏꯒꯤ ꯄꯣꯠꯇꯤ
ꯃꯣꯏꯒꯤ
ꯉꯥꯅꯨ ꯊꯣꯡꯕ ꯆꯥꯗꯕ ꯀꯨꯏꯔꯦꯀꯣ ꯉꯥꯅꯨ ꯊꯣꯡꯕ ꯆꯥꯅꯤꯡꯉꯦ
ꯑꯁ ꯑꯁꯦꯡꯕꯞ ꯆꯥꯅꯤꯡꯉꯀꯣ
ꯎꯝ ꯀꯔꯤ ꯍꯥꯏꯕ꯭ꯔꯥ ꯃꯥꯒꯤ ꯑꯣ
ꯉꯥꯅꯨ ꯆꯥꯁꯤꯔꯥ ꯍꯥꯏꯅꯗꯤ ꯅꯍꯥꯟꯗꯣ ꯍꯩꯕꯅꯤ ꯉꯔꯥꯡꯒ
ꯀꯝ ꯑꯍꯤꯝ
ꯎꯝ
ꯑꯣ ꯑꯣ
ꯑꯍꯤꯡꯒꯤ ꯕꯥꯔꯗꯦꯗ ꯉꯥꯅꯨ ꯆꯥꯁꯤꯔꯥ
ꯑꯣ ꯌꯨꯝꯒꯤ ꯕꯥꯔꯗꯦ ꯀꯔꯝ ꯀꯥꯟꯗ ꯑꯣꯏꯕꯖꯥꯠ ꯑꯣ
ꯁꯤ ꯖꯨꯂꯥꯏ ꯗꯦꯠ ꯀꯌꯥ ꯍꯥꯏꯕ꯭ꯔꯣ
ꯑꯣ ꯑꯣ
ꯌꯥꯏꯅꯦ ꯍꯣꯏ ꯑꯗꯨꯒꯤ ꯍꯦꯟꯅ ꯑꯦ ꯍꯥꯏꯗꯤ ꯉꯥꯅꯨ ꯆꯥꯗꯦ ꯍꯥꯏꯌꯦꯅꯦ
ꯑꯩꯣꯏꯗꯤ ꯑꯁ ꯕꯥꯔꯗꯦ ꯂꯩꯔꯁꯨ ꯒꯤꯐꯇꯤ ꯁꯨꯄꯤ ꯄꯤꯗ꯭ꯔꯦꯗ ꯀꯥꯏꯁꯦ ꯆ ꯃꯅꯤ ꯆꯠꯅꯤꯡꯉꯥꯏꯁꯨ ꯍꯣꯏ ꯄꯕꯤꯌꯣ ꯍꯥꯏꯕꯒꯤ ꯋꯥ ꯅꯠꯇꯕ ꯍꯥꯏꯗꯤ ꯂꯩꯌꯦꯅ ꯃꯤ ꯑꯇꯣꯞ ꯄꯗꯤ ꯄꯤꯔ ꯂꯩꯌꯦ ꯑꯩꯈꯣꯏꯗꯤ ꯁꯨꯛꯄꯤ ꯄꯤꯗꯦ ꯏꯀꯥꯏꯕ ꯌꯥꯎꯋꯦꯗ
ꯍꯣꯏ ꯃꯤꯅ ꯄꯤꯗ꯭ꯔꯁꯨ ꯌꯥꯏꯅ ꯏꯀꯥꯏ ꯀꯩꯁꯨꯧꯗꯦ
ꯑ ꯕꯔꯗꯦꯒꯨꯝꯕ ꯂꯩꯔꯗꯤ ꯄꯩꯁꯥꯁꯨ ꯍꯦꯟꯅ ꯂꯩꯥꯏꯇꯕꯒꯨꯝ ꯇꯧꯕ ꯀꯔꯤꯒꯤꯅꯣ ꯈꯪꯗꯦ
ꯇꯥꯎꯒꯅꯤ ꯇꯧꯕꯅꯤ ꯀꯔꯤ ꯀꯔꯤꯅꯣ ꯍꯥꯏꯔꯗꯤꯀꯣ ꯎꯝ
ꯀꯔꯝ ꯀꯥꯟꯗꯒꯤ ꯏꯅꯥꯛ ꯈꯨꯜꯂꯛꯀꯅꯤ ꯍꯥꯏꯕꯁꯦꯒꯌꯥꯟ ꯇꯗ꯭ꯔꯦ
ꯍꯥꯏ ꯃꯇ ꯑꯃ ꯂꯥꯛꯀꯅꯤ
ꯑꯩꯗꯤ
ꯉꯥ ꯈꯣꯟꯅꯤꯡꯉꯥꯏ ꯃꯇꯝ ꯂꯥꯛꯀꯅꯤ ꯉꯥꯏꯁꯤ
ꯎꯝ ꯑꯩꯈꯣꯏꯗꯤ ꯏꯁꯣꯔ ꯍꯔꯣꯝꯅꯤꯉꯥꯏꯁꯨ ꯈꯟꯗꯦ ꯋꯥꯈꯟꯗ ꯑꯗꯨꯗꯒꯤ ꯑꯣꯏꯔꯝꯒꯅꯤ ꯌꯥꯝꯅ ꯂꯥꯏꯔꯛꯄ ꯂꯥꯏꯔꯛꯄꯁꯦ
ꯅꯣꯏꯅ ꯑꯗꯨꯝ ꯍꯥꯏꯅ ꯍꯥꯏꯔꯗꯤ ꯀꯅꯥ
ꯑꯁ ꯅꯣꯏꯗꯤ ꯑꯁ ꯅꯣꯏ ꯅꯣꯏꯅꯅꯤ ꯍꯦꯟꯅ ꯅꯨꯡꯉꯥꯏꯔꯤꯁꯦ ꯑꯩꯈꯣꯏꯗꯤ ꯑꯁ ꯃꯇꯏꯗꯒꯤ
ꯃꯤ ꯑꯅꯤꯅꯗꯤ ꯐꯕꯅꯤꯀꯣ ꯃꯤ ꯑꯃꯈꯛꯇꯅꯤꯗꯤ ꯑꯦꯁ ꯏꯊꯟꯗ ꯇꯥꯟꯕꯅꯤꯅ ꯎꯄꯥꯏ ꯂꯩꯇꯦ ꯃꯤ ꯑꯅꯤ ꯇꯥꯟꯕ ꯃꯤ ꯑꯃꯈꯛꯇꯅ ꯇꯥꯟꯕꯗꯤ ꯌꯥꯗ꯭ꯔꯤ
ꯈꯣꯏ ꯑꯩꯈꯣꯏꯗꯤ ꯇꯥꯟꯗꯦ ꯃꯤꯁꯨ ꯑꯃꯁꯨ ꯇꯥꯟꯗꯦ ꯑꯅꯤꯁꯨ ꯇꯥꯟꯗꯦ ꯈꯔꯁꯨ ꯇꯥꯟꯗꯦ ꯀꯗꯥꯏꯗꯒꯤ ꯂꯥꯛꯒꯅꯤ ꯑꯗꯨ ꯑꯣꯏꯔꯗꯤ
ꯆꯠꯅꯤꯡꯉꯥꯏ ꯂꯩꯔꯒꯦ
ꯑꯁ ꯆꯥꯅꯤꯡꯉꯥꯏꯁꯨ ꯀꯩꯅꯣꯒꯤꯅꯤꯅꯦ ꯃꯕꯣꯛꯀꯤ ꯈꯛꯇ ꯇꯧꯔ ꯂꯩꯔꯦꯅꯦ
ꯍꯤꯡꯒꯣꯟꯗꯣ ꯐꯖꯅ ꯁꯨꯔꯣ ꯍꯤꯡꯒꯣꯜꯗꯨꯗ ꯃꯅꯥ ꯃꯁꯤꯡ ꯌꯥꯝ ꯊꯝꯃꯣ ꯑꯍꯥꯎ ꯑꯍꯥꯎꯕꯗꯨ
ꯑꯝ ꯑꯝ
ꯌꯦꯟ ꯌꯦꯟ ꯆꯥꯒꯦꯔꯗꯤ ꯌꯦꯟ ꯆꯥꯅꯤꯡꯉꯥꯏ ꯌꯦꯟꯁꯨ ꯊꯥꯔꯣ
ꯑꯦ ꯌꯦꯟꯗꯣ ꯌꯦꯟꯁꯣ ꯎꯝ ꯀꯩꯅꯣ ꯌꯣꯛꯈ꯭ꯔꯁꯨ ꯀꯩꯅꯣꯀꯣ ꯃꯥꯒꯤ ꯆꯥꯛꯇꯨꯅ ꯑꯁ ꯆꯞ ꯃꯥꯟꯅꯩ ꯊꯝꯃꯦ ꯑꯗꯨꯒꯤ
ꯍꯣꯏ ꯑꯗ ꯂꯩꯔꯒ ꯆꯥꯕꯗꯨꯅ ꯍꯦꯟꯅ ꯐꯕꯅꯦ
ꯎꯝ ꯅꯣꯡ ꯐꯥꯗꯣꯛꯒꯣ ꯆꯥꯅꯤꯡꯕ ꯅꯨꯃꯤꯠꯇ ꯑꯆꯥꯕ ꯐꯩ ꯆꯥꯎꯅ ꯂꯣꯏꯔꯁꯨ ꯌꯨꯝ ꯑꯃꯈꯛꯇꯗꯤ ꯆꯥꯕꯗꯤ ꯉꯝꯗꯦꯅ
ꯎꯝ
ꯍꯣꯏ ꯆꯥꯁꯦ ꯍꯥꯏꯔꯗꯤ ꯂꯣꯏꯅꯃꯛ ꯆꯥꯕ ꯌꯥꯒꯅꯤ ꯑꯗꯨꯕꯨ ꯑꯩꯅ ꯅꯣꯡ ꯐꯥꯗꯣꯛ ꯑꯩꯈꯣꯏ ꯑꯩꯈꯣꯏ ꯑꯗꯨꯝ ꯆꯥꯅꯤꯡꯕ ꯃꯇꯝꯁꯨ ꯂꯩꯒꯅꯤ ꯌꯦꯟꯗꯣ ꯇꯪꯈꯥꯏ ꯀꯥꯛꯑꯒ ꯊꯝꯒꯦ ꯍꯥꯏ ꯌꯣꯛꯀꯦ ꯑꯃꯨꯛꯀ ꯑꯩ ꯑꯃ ꯍꯥꯢꯔꯨꯢ ꯌꯣꯛꯀꯦ ꯍꯥꯏꯕꯁꯨ ꯌꯥꯗꯦ
ꯍꯣꯏ
ꯐꯥꯔꯛ ꯇꯥꯏꯗ ꯌꯦꯟꯒꯨꯝꯕꯁꯨ ꯃꯁꯥ ꯃꯁꯥꯒꯤ ꯍꯧꯖꯤꯛꯀꯥꯟ ꯀꯩꯅꯣ ꯇꯧꯕꯅꯤꯅ ꯄꯩꯁꯥ ꯑꯥ ꯌꯦꯟꯁꯨ
ꯎꯝ ꯑꯒꯥꯁ ꯊꯥꯗꯗꯤꯀꯣ ꯑꯩꯗꯤ ꯃꯅꯥ ꯃꯁꯤꯡ ꯁꯤꯡ ꯌꯥꯝ ꯊꯥꯒꯅꯤ ꯍꯤꯡꯒꯣꯜ ꯐꯖꯅ ꯁꯨꯒꯦ
ꯎꯝ
ꯑꯦ ꯀꯣꯕꯤ ꯑꯉꯥꯡꯕꯗꯨꯗꯤ ꯄꯔꯄꯥꯜꯗꯗꯤ ꯊꯥꯔꯔꯣꯏꯀꯣ ꯃꯥꯗꯣ ꯌꯥꯝ ꯐꯠ
ꯀꯅꯥꯗꯦ
ꯎꯝ
ꯑꯗꯣ ꯑꯩꯈꯣꯏꯒꯤ ꯂꯩꯈꯣꯝꯒ ꯆꯥꯟꯅꯗꯕ ꯃꯥꯜꯂꯦ
ꯎꯝ
ꯃꯣꯢꯗꯨꯗꯤ
ꯑꯩ ꯅꯍꯥꯟ ꯕꯔꯥꯛ ꯆꯠꯄ ꯗ ꯑꯗꯣ ꯑꯉꯥꯡꯕꯗꯣ ꯀꯩ ꯌꯥꯝꯃꯨꯛ ꯆꯥꯎꯕ꯭ꯔꯥ
ꯑꯣ
ꯃꯥꯒꯤ ꯃꯅꯥꯒ ꯀꯔꯤ ꯀꯔꯤꯅꯣ ꯌꯥꯝ ꯆꯥꯎꯔꯦ ꯌꯥꯝ ꯐꯩ ꯑꯗꯣ ꯑꯩꯗꯤ ꯁꯤ ꯀꯔꯤ ꯄꯨꯕꯤꯔꯥ ꯍꯥꯏꯅ ꯌꯦꯡꯉꯥꯒ ꯇꯣꯛꯄꯅꯦ
ꯎꯝ ꯃꯤ ꯑꯇꯣꯞꯄꯗꯤ ꯆꯥꯎ ꯆꯥꯎꯅ ꯀꯩꯅꯣ ꯊꯥꯏꯌꯦ ꯑꯩꯈꯣꯏ ꯑꯩꯈꯣꯏꯗꯤ ꯈꯔ ꯂꯩꯈꯣꯝꯁꯦ ꯉꯥꯒꯤ ꯗꯃꯛꯇ ꯈꯔ ꯆꯥꯟꯅꯗꯕ ꯃꯥꯜꯂꯦ ꯀꯩꯅꯣꯒꯨꯝꯕ ꯑꯥ ꯀꯔꯤ ꯍꯥꯏꯕ ꯎꯝ ꯀꯩꯅꯣ ꯃꯥꯒꯤ ꯁꯣꯏꯜꯗꯣ
ꯎꯝ
ꯃꯥꯒꯤ ꯂꯩꯈꯣꯝꯗꫭ ꯈꯔ ꯐꯔꯛ ꯐꯔꯛ ꯇꯥꯕ ꯃꯐꯝꯗ ꯈꯔ ꯐꯥꯒꯗꯧꯕ ꯃꯥꯜꯂꯦ ꯇꯥꯏꯠ ꯑꯣꯏꯕ ꯃꯐꯝꯗꯨꯗꯤ ꯌꯥꯒꯗꯧꯕ ꯃꯥꯟꯗꯦ
ꯀꯩꯅꯣꯝꯅꯦ ꯑꯁꯤ ꯕ꯭ꯔꯣꯀꯂꯤꯗꯣ ꯑꯗꯨ ꯌꯥꯝ ꯊꯥ ꯑꯦ ꯑꯩꯗꯤ ꯑꯗꯨ ꯍꯥꯎꯋꯦ
ꯍꯥꯎꯋꯦ ꯍꯣꯏ ꯑ ꯑꯗꯨ ꯑꯩꯗꯤ ꯄꯤꯛꯄꯗꯤ ꯄꯥꯝꯗꯦ ꯕꫭꯛꯀꯂꯤꯗꯤ ꯆꯝꯐꯨꯠꯅ ꯍꯥꯎꯕꯅꯤ
ꯍꯣꯏ ꯈꯔ ꯍꯥꯞ ꯕꫭꯏꯜ ꯇꯧꯔꯒꯀꯣ ꯐ꯭ꯔꯥꯏ ꯇꯧꯕꯗꯣ ꯍꯥꯎꯕꯅꯦ
ꯎꯝ ꯎꯝ ꯏꯆꯝ ꯆꯝꯅ ꯆꯥꯕꯗꯣ ꯑꯗꯨꯅ ꯍꯥꯎꯕꯅꯤ
ꯑꯩꯅ ꯆꯥꯅꯤꯡꯕ ꯑꯃ ꯂꯩꯌꯦ ꯃꯅꯥ ꯃꯁꯤꯡꯗꯀꯣ ꯑꯩ ꯑꯩꯅ ꯍꯧꯖꯤꯛ ꯌꯦꯟꯕꯨꯝ ꯍꯥꯏꯕ꯭ꯔꯥ ꯑꯩꯈꯣꯏ ꯑꯩꯈꯣꯏ ꯌꯣꯟꯗꯅꯗꯤ ꯀꯟꯗ꯭ꯔꯦ ꯍꯥꯏꯀꯣ ꯑꯗꯨꯒ ꯍꯪꯒꯥꯝ ꯅꯠꯇꯕ ꯄꯥꯟꯒ ꯈꯔ ꯊꯣꯡꯉꯒ ꯄꯥꯟꯁꯨ ꯌꯥꯝꯗꯕꯤꯗ ꯑꯗꯨ ꯊꯣꯡꯂꯒ ꯆꯥꯅꯤꯡꯉꯒ ꯂꯩꯌꯦ ꯑꯌꯨꯛꯇꯣ ꯑꯗꯨ ꯈꯟꯊꯣꯛꯑꯒ ꯑꯁ ꯆꯥꯅꯤꯡꯕꯗꯣ ꯏꯚꯤꯅꯤꯡꯗ ꯆꯥꯒꯅꯤ ꯍꯥꯏꯅ ꯈꯟꯕꯅꯦ
ꯑꫭ ꯑꯈꫭꯏꯗꯤ ꯉꯁꯤ ꯏꯚꯤꯅꯤꯡꯗ ꯀꯩꯅꯣ ꯆꯥꯒꯅꯤ
ꯎꯝ
ꯃꯅꯥ ꯑꯃ ꯑꯩꯈꯣꯏꯅ ꯈꯪꯗꯦ ꯖꯪꯒꯜꯗ ꯐꯪꯕ ꯃꯅꯥꯗꯣ
ꯑ ꯍꯣꯏ ꯍꯣꯏ
ꯃꯃꯤꯡ ꯈꯪꯗꯦ ꯃꯩꯇꯩꯂꯣꯟꯗ
ꯃꯩꯇꯩ ꯂꯣꯟꯗ ꯈꯪꯗꯦ ꯑꯩꯁꯨ ꯑꯗꫭ ꯀꯔꯤꯅꫭ ꯎꯝ
ꯍꯋꯥꯏꯒ ꯆꯥꯒꯅꯤ
ꯑꯁ ꯑꯗꯨ ꯍꯋꯥꯏꯒ ꯌꯥꯝ ꯄꯛꯅꯤꯀꯣ ꯆꯅꯥꯒꯅꯤ ꯌꯥꯝ ꯅꯨꯡꯉꯥꯏ
ꯑꯣ ꯑꯁ ꯀꯩꯊꯦꯜꯒ ꯀꯥꯔꯁꯨ ꯆꯥꯅꯤꯡꯕ ꯑꯃꯠꯇꯁꯨ ꯂꯩꯇꯦꯅꯦ
ꯎꯝ
ꯑꯣꯏꯒꯤ ꯎꯁꯣꯏ ꯉꯥꯛꯇ ꯎꯁꯣꯏꯁꯨ ꯁꯥꯗꯅ ꯍꯥꯎꯕꯅꯤ
ꯎꯝ ꯎꯁꯣꯏ ꯌꯥꯔꯗꯤ ꯎꯁꯣꯏꯗꫭ ꯃꯇꯝ ꯂꯥꯛꯂꯗꯤ ꯎꯁꯣꯏ ꯉꯥꯛꯇ ꯀꯣꯕꯤ ꯂꯥꯛꯂꯗꯤ ꯀꯨꯕꯤ ꯃꯇꯝꯗ ꯀꯨꯕꯤ ꯉꯥꯛꯇ ꯀꯣ
ꯎꯝ ꯂꯥꯛꯑꫭꯔ ꯂꯥꯛꯈꯔꯦ ꯑꯩꯈꫭꯏꯒꯤ
ꯑꯥ
ꯅꯣꯏ ꯏꯃꯨꯡꯁꯨ ꯃꯤ ꯌꯥꯝꯕ꯭ꯔꯥ
ꯎꯝ ꯌꯥꯝ ꯍꯣꯏ ꯃꯔꯛ ꯃꯔꯛꯇꯀꯣ ꯍꯣꯏ ꯍꯧꯖꯤꯛ ꯆꯥꯕ ꯍꯥꯛꯇꯗꯤ
ꯎ ꯎꯝ
ꯃꯤ ꯑꯍꯨꯝ ꯍꯥꯇꯅꯤ
ꯑꯥ ꯑꯩꯗꯤ ꯅꯣꯏ ꯃꯤ ꯌꯥꯝꯕ꯭ꯔꯥꯅ ꯈꯟꯕ
ꯎꯝ ꯃꯤ ꯑꯍꯨꯝ ꯍꯥꯛꯇꯥꯅꯤ
ꯑ ꯃꯤ ꯌꯥꯝ ꯃꯤ ꯌꯥꯝꯔꯝꯒꯅꯤ ꯍꯥꯏꯅ ꯈꯟꯕ ꯅꯣꯏꯗꯨ ꯑꯩꯅ ꯈꯟꯕꯗꯗꯤ
ꯑꯥ ꯃꯤꯗꯤ ꯌꯥꯝꯗꯦ
ꯑꯩꯈꯣꯏꯗꯤ ꯀꯩꯅꯣꯒꯤ ꯌꯨꯝꯗꯗꯤꯀꯣ ꯑꯩꯒꯤ ꯏꯃꯨꯡꯗꯗꯤ ꯈꯥꯃꯤ ꯇꯔꯨꯛ ꯑꯣꯏꯕꯅꯤ ꯑꯗꯨ ꯍꯧꯖꯤꯛ ꯏꯅꯥꯎꯅꯨꯄꯤꯒꯤ ꯌꯨꯝꯈꯣꯏꯗꯁꯨ ꯑꯩꯈꯣꯏꯗ ꯂꯩꯌꯦꯕ
ꯎꯝ ꯎ
ꯑꯗꯨꯒꯤ ꯀꯩꯅꯣꯗ ꯂꯣꯏꯅꯃꯛ ꯑꯩꯈꯣꯏꯗ ꯂꯩꯕꯒꯤ ꯃꯤ ꯀꯌꯥꯔꯥ ꯇꯔꯨꯛ ꯇꯔꯦꯠꯔ ꯇꯔꯦꯠ ꯑꯣꯏꯔꯝꯒꯅꯤ ꯑꯗꯨꯃꯥꯏꯅ ꯇꯧꯋꯦ
ꯑꯎꯏꯅꯗꯤ ꯍꯟꯗꯛ ꯎꯝ ꯇꯝ ꯀꯝ ꯄꯥꯂ ꯀꯅꯗꯤꯟ ꯈꯔꯝꯅꯤ ꯀꯣ
ꯎꯝ ꯃꯈꯣꯟꯁꯨ ꯐꯖꯅ ꯊꯣꯛꯏꯅꯦ
ꯑꯣ
ꯀꯩꯅꯣꯒꯤ ꯀꯧꯏꯗꯁꯨ ꯍꯧꯖꯤꯛꯀꯥꯟꯗꯤ ꯌꯥꯝ ꯁꯣꯟꯈ꯭ꯔꯦꯗ ꯃꯥꯁꯨ ꯂꯦꯡꯗꯕꯒꯤꯀꯣ ꯂꯦꯡꯂꯥꯗꯤ ꯐꯥꯒꯗꯧꯕ ꯑꯁ
ꯎꯝ ꯆꯠꯊꯣꯛ ꯆꯠꯁꯤꯟꯗꯤ ꯇꯧꯔꯝꯕꯅꯤꯅ
ꯑꯥ ꯀꯣꯛꯁꯨ ꯇꯧꯋꯦ
ꯐ
ꯇꯧꯔꯦꯕꯨ ꯆꯥꯕ ꯈꯣꯠꯄꯗꯤ ꯑꯩꯈꯣꯏꯅ ꯑꯗꯨꯝ ꯄꯤꯌꯦ ꯃꯥ ꯃꯥ ꯔꯣꯝꯗꯀꯣ ꯎꯝ ꯐꯔꯦ ꯋꯤ